ꯍꯜꯂꯣ
ꯇꯥꯏꯌꯦ ꯇꯥ ꯇꯕꯣ
ꯑꯣ ꯑꯣ ꯇꯥꯕꯤꯕꯔꯣ ꯕ꯭ꯔꯗꯔ
ꯇꯌꯦ ꯇꯥꯏꯌꯦ ꯁꯁꯦ
ꯀꯩꯗꯧꯔꯝꯃꯤꯅꯣ ꯍꯧꯖꯤꯛꯄꯣ
ꯊꯥꯛꯆꯠ ꯂꯥꯡꯝꯗꯅꯤ
ꯆꯥꯛ ꯆꯥꯔꯔꯕꯣ
ꯐꯁꯂꯔꯦ
ꯀꯩ ꯌꯦꯟꯁꯥꯡ ꯆꯥꯒꯦ
ꯉꯁꯤꯗꯤ ꯈꯣꯡꯅꯦ ꯑꯩꯈꯣꯏꯒꯤ ꯍꯪꯒꯣꯝꯗꯣ ꯅꯥꯄꯤ ꯐꯟꯥꯟꯕꯗ ꯑꯩꯈꯣꯏꯒꯤ
ꯅꯪꯒꯤꯗꯣ ꯏꯀꯣ ꯊꯣꯛꯑꯦ
ꯀꯔꯤ ꯀꯦ
ꯃꯌꯦꯛ ꯁꯦꯡꯅ ꯇꯥꯗꯤꯌꯦ
ꯇꯥꯕꯁꯤ ꯉꯁꯥꯏꯒꯤ ꯍꯤꯡꯒꯣꯜ ꯅꯥꯄꯤꯁꯤꯡ ꯄꯣꯛꯄꯗꯅꯦ ꯄꯥꯟ ꯃꯔꯤꯗ ꯈꯔ ꯊꯦꯡꯅꯔꯤꯁꯦ ꯑꯗꯨꯒꯤꯁꯨ ꯄꯥꯟ ꯊꯣꯡꯅꯤ ꯇꯥꯄꯣ ꯇꯥꯕꯨ ꯍꯜꯂꯣ
ꯑꯁ ꯅꯪꯒꯤ ꯆꯞ ꯆꯞ ꯆꯞ ꯂꯦꯞꯄꯁꯤꯦ ꯆꯜꯂꯦ
ꯑꯩꯅ ꯅꯠꯇꯦꯅꯦ ꯅꯦꯠꯋꯥꯛꯅ ꯑꯣꯏꯔꯝꯒꯅꯤꯗ
ꯅꯕꯒꯦꯗ꯭ꯔꯕ ꯃꯥꯦ
ꯋꯥꯁꯇꯒ
ꯑꯩ ꯉꯁꯥꯏ ꯌꯦꯟ ꯊꯣꯡꯕ ꯆꯥꯔꯨꯏꯌꯦ
ꯇꯥꯔꯕ ꯑꯀꯨꯝ ꯃꯃꯥꯅꯅꯦ ꯅꯥꯄꯤꯗꯣ ꯐꯟꯇꯠꯄꯗ ꯑꯩꯈꯣꯏꯒꯤ ꯃ ꯄꯥꯟ ꯃꯔꯤ ꯆꯠꯄꯗꯣ ꯐꯪꯕ꯭ꯔꯥ
ꯎꯝ
ꯑꯗꯨꯗꯣ
ꯎꯝ
ꯆꯔꯥ ꯑꯃ ꯄꯨꯔꯛꯑꯦ ꯑꯗꯨꯗ ꯑꯣꯏꯅ ꯊꯣꯡꯂꯒ ꯆꯥꯔꯦ
ꯎꯝ ꯍꯥꯎꯕ꯭ꯔꯣ
ꯑꯗꯨꯝ ꯍꯥꯎꯋꯦ ꯄꯅꯤꯅ ꯌꯥꯗ
ꯄꯥꯜꯣꯅ ꯆꯥꯏꯁꯦ
ꯎꯝ
ꯑꯩꯗꯤ ꯉꯁꯥꯏ ꯅꯨꯡꯊꯤꯟꯀꯣ ꯌꯦꯟ ꯊꯣꯡꯕ ꯆꯥꯔꯦꯑꯦ ꯎ
ꯎꯝ
ꯑꯗꯨ ꯆꯥꯛ ꯆꯥꯗ꯭ꯔꯦ
ꯆ
ꯃꯦꯂꯩ ꯃꯦꯂꯩꯅ ꯑꯃ ꯂꯩꯍꯧꯋꯦꯕꯀꯣ ꯃꯦꯂꯩ ꯔꯤꯖꯣꯔꯠ ꯑꯅ ꯃꯦꯂꯩ ꯔꯤꯖꯣꯔꯠ ꯑꯥ ꯍꯥꯏꯦꯔꯣ
ꯀꯥꯏ ꯂꯝꯗꯅ ꯆꯠꯂꯤꯨꯁꯦ ꯅ ꯍꯩꯔꯣꯛꯇꯗ ꯆꯠꯂꯨꯁꯤꯕꯣ ꯉꯁꯦ
ꯌꯦꯁ
ꯑꯗꯨꯔ ꯄꯔꯅꯣ ꯍꯩꯔꯣꯛ ꯌꯧꯔꯨꯔꯕꯅꯤꯅ ꯀꯩꯀꯩ ꯆꯥꯔꯛꯑꯕ
ꯌꯦꯟ ꯊꯣꯡꯕꯁꯨ ꯆꯥꯔꯛꯑꯦ ꯉꯥ ꯊꯣꯡꯕꯁꯨ ꯆꯥꯔꯛꯑꯦ ꯇꯀ ꯁꯂꯠ ꯆꯥꯔꯛꯑꯦ ꯑꯗꯨꯒ ꯃꯤꯃꯤꯁꯤꯡ ꯃꯤꯃꯤꯁꯤꯡꯁꯤꯁꯨ ꯆꯥꯔꯛꯑꯦ ꯍꯥꯎꯋꯦ ꯅꯣꯏ ꯂꯍꯨꯜ ꯂꯕꯣ
ꯎꯝ ꯎꯝ ꯑꯗꯨ
ꯂ ꯍꯨꯟ ꯂꯕ ꯅ ꯀꯦ
ꯑꯩꯈꯣꯏ ꯂꯧ ꯍꯨꯟꯅꯅꯕ ꯕꯕꯥꯅ ꯀꯟꯅ ꯍꯣꯠꯅꯔꯤꯌꯦ ꯍꯨꯟꯗꯤ ꯍꯨꯟ
ꯀꯩꯀꯩ ꯇꯧꯔꯒꯦ
ꯁꯝꯄꯨ ꯈꯣꯏꯔꯦ ꯑꯗꯨꯒ ꯐꯧꯗꯤ ꯊꯥꯗꯈ꯭ꯔꯦ
ꯑꯥ
ꯍꯥꯔ ꯕꯦꯛ ꯑꯃ ꯑ ꯊꯥꯗꯈ꯭ꯔ ꯃꯥꯜꯂꯦ
ꯑꯥ
ꯐꯧꯗꯤ ꯊꯥꯗꯕꯗꯤ ꯑꯩꯈꯣꯏꯅ ꯌꯨꯝꯗ ꯇꯤꯡꯉꯒ ꯈꯣꯠꯂꯒ ꯁꯦꯝꯃꯒ ꯊꯝꯕꯗꯣ ꯑꯗꯨ ꯑꯣꯏꯗꯣꯏꯅꯦ ꯑꯗꯨꯃꯥꯏꯅ ꯈꯔ ꯁꯦꯝꯃꯦ ꯏꯁꯤꯡ ꯆꯤꯡꯖꯟꯒꯦ ꯑꯗꯨꯒ ꯑꯩꯈꯣꯏꯒꯤ ꯍꯥꯔ ꯕꯦꯛ ꯈꯔ ꯊꯝꯃꯦ
ꯍ
ꯑꯗꯨꯃꯥꯏꯅ ꯇꯧꯁꯦ ꯎꯝ ꯑꯗꯨꯕꯨ ꯉꯁꯤꯁꯤ ꯐꯨꯠꯕꯣꯜ ꯌꯦꯡꯅꯤꯡꯕ ꯐꯥꯎꯔꯣꯏꯗ꯭ꯔꯣ ꯅꯪꯕꯣ
ꯌꯦꯁ ꯁꯤꯗꯤ ꯄꯣꯣꯔꯇꯨꯒꯜꯁ ꯀ
ꯏꯁꯄꯦꯟ ꯏꯁꯄꯦꯟ
ꯄꯣꯔꯇꯨꯒꯜꯒ ꯁ꯭ꯄꯦꯟꯒ ꯁ꯭ꯄꯦꯟꯗ ꯍꯍꯩꯕ ꯌꯥꯎꯕ꯭ꯔꯣ ꯀꯅꯥ ꯌꯥꯎꯒꯦ
ꯑꯐꯥꯎꯕ ꯅꯨꯄꯥ ꯑꯃ ꯌꯥꯎꯔꯤ ꯃꯤꯖꯥꯎ ꯑꯃ ꯃꯃꯤꯡ ꯆꯠꯄ
ꯀꯅꯥ
ꯃꯃꯤꯡ ꯆꯠꯄ
ꯃꯃꯤꯡ ꯀꯩ ꯀꯧꯒꯦ
ꯀꯥꯎꯈꯦꯗ
꯭ꯔꯖꯤꯟ ꯖꯨꯂ ꯍꯔꯤꯟ ꯅꯦꯟꯃꯥꯔ ꯃꯈꯣꯡ ꯇꯦꯛꯄꯗꯨꯁꯨ ꯂꯩꯍꯧꯔꯦ ꯅꯨꯡꯉꯥꯏꯇꯕꯅ ꯂꯣꯏꯔꯦ
ꯎꯝ ꯉꯁꯤ ꯑꯃꯨꯛ ꯄꯣꯔꯇꯨꯒꯜꯁ ꯂꯩꯍꯧꯕ ꯇꯥꯗꯣꯔꯤꯕ꯭ꯔ ꯀꯥꯗꯣꯔꯤꯕ꯭ꯔ
ꯂꯩꯍꯧꯕ ꯌꯥ ꯍꯦ ꯄꯣꯔꯇꯨꯒꯜ ꯄꯣꯔꯇꯨꯒꯜꯁꯇꯤ ꯏꯁꯄꯦꯟꯅ ꯈꯪꯗꯦꯅꯦ ꯑꯗꯨꯕꯨ
ꯎꯝ ꯏꯁꯄꯦꯟ ꯃꯃꯤꯡ ꯆꯠꯈꯔ꯭ꯄꯣꯠꯅꯤ
ꯅꯍꯥꯟꯋꯥꯏꯗꯤ ꯃꯥ ꯂꯧꯈꯤꯗꯥꯏꯅꯦ ꯇ꯭ꯔꯣꯐꯤ
ꯎꯝ
ꯑ ꯑꯩꯈꯣꯏ ꯑꯉꯥꯡ ꯑꯣꯏꯔꯤꯉꯩꯗꯗꯤ ꯂꯧꯈꯤꯒꯨꯝ ꯇꯧꯕꯅꯦ ꯂꯩꯍꯧꯕ ꯐꯥꯏꯅꯦꯜ ꯆꯪꯕ꯭ꯔꯥ ꯂꯩꯍꯧꯕ꯭ꯔꯥ ꯖꯔꯃꯅꯤꯅ ꯀꯥꯕ ꯑꯃꯁꯨ ꯌꯥꯎꯈꯤꯗꯥꯏꯅꯦ ꯅꯍꯥꯋꯥꯏ
ꯌꯥꯎꯏ ꯌꯥꯎꯏ
ꯏꯁꯄꯦꯟꯁꯨ ꯊꯍꯋꯥꯏꯗꯤ ꯌꯥꯝ ꯀꯜꯂꯝꯕꯅꯦ ꯑꯗꯨ ꯃꯥ ꯇ꯭ꯔꯣꯐꯤꯗꯤ ꯂꯧꯈꯤꯗꯕꯅꯤꯗ ꯐꯥꯏꯅꯦꯜ ꯆꯪꯕ ꯑꯣꯏꯔ ꯃꯥꯜꯂꯦ ꯖꯔꯃꯅꯤꯅ ꯂꯧꯒꯤꯕꯅꯤ ꯑꯩꯈꯣꯏꯅ ꯀ꯭ꯂꯥꯁ ꯁꯤꯛꯁ ꯀꯨꯛ ꯀꯛꯔꯛꯄ ꯑꯗꯨꯏꯗ ꯀꯩꯅꯣꯝ ꯑꯣꯏꯈꯤꯕꯅꯤ
ꯎꯝ
ꯑꯩꯈꯣꯏꯁꯨ ꯋꯥꯔꯜ ꯀꯞꯇꯒ ꯁꯥꯟꯅꯕ ꯐꯪꯂꯗꯤ ꯑꯩꯈꯣꯏꯁꯦ ꯋꯥꯔꯜꯗ ꯂꯩꯕ ꯃꯤ ꯃꯌꯥꯝꯅ ꯃꯁꯛ ꯁꯣꯟꯅꯗꯨꯔꯤꯅꯤ ꯑꯃꯨꯛꯇꯪ ꯑꯣꯏꯔꯁꯨ ꯅꯝꯕꯔ
ꯅꯥꯟꯗꯣ ꯒꯨꯝꯅ ꯑꯃꯨꯛ ꯋꯥꯡꯕꯗꯤ ꯏꯟꯗꯤꯌꯥꯗ ꯂꯩꯔꯝꯒꯗ꯭ꯔꯣ
ꯔꯣꯅꯥꯟꯗꫭ ꯋꯥꯡꯉꯤꯁꯦ ꯀꯌꯥꯅꯣ
ꯁꯤꯛꯁ ꯄꯣꯏꯟ ꯊ꯭ꯔꯤ
ꯁꯤꯛꯁ ꯄꯣꯏꯟ ꯊ꯭ꯔꯤ ꯃꯥꯉꯣꯟꯗꯒꯤ ꯍꯦꯟꯕꯐꯥꯎ ꯂꯩ ꯀꯩꯅꯣ ꯃꯅꯤꯄꯨꯔꯗ ꯂꯩ ꯏꯟꯗꯤꯌꯥꯒꯤ ꯋꯥ ꯇꯣꯛꯈ꯭ꯔꯣ
ꯀꯅꯥꯅꯣ
ꯏꯟꯗꯤꯌꯥꯒꯤ ꯏꯟꯗꯤꯌꯥꯒꯤ ꯃꯤ ꯑꯗꯨꯝ ꯋꯥꯡꯉꯤ ꯀꯩꯅꯣ ꯐꯨꯠꯕꯣꯜ ꯀꯥꯎꯕꯗꯤ ꯅꯣꯔꯠ ꯏꯁꯅ ꯍꯦꯜꯂꯦ ꯍꯥꯏꯕꯅꯤ
ꯎꯝ
ꯀꯥꯎꯕꯗ ꯁꯥꯟꯅꯕꯗ ꯐꯖꯕꯗꯣ ꯐꯨꯠꯕꯣꯜꯅ ꯍꯦꯟꯕ ꯑꯥ ꯀꯩꯅꯣ ꯃꯩꯇꯩ ꯃꯆꯥ
ꯎꯝ
ꯎꯝ
ꯀꯩꯗꯧꯔꯦ ꯇꯨꯃꯤꯟ ꯂꯩꯔꯗꯤ
ꯑꯩꯖꯦ ꯑꯃꯨꯃꯨꯛ
ꯎꯝ
ꯇꯨꯝꯅꯤꯡꯕꯁꯨ ꯐꯥꯎꯔꯛꯏꯕ ꯑꯈꫭꯏ ꯌꯨꯝꯒꯤ ꯏꯟꯖꯥꯡꯖꯦ ꯑꯩꯈꫭꯏ ꯌꯨꯝꯒꯤꯅꯦ ꯆꯥꯛꯁꯦ
ꯇꯧꯕꯗ ꯃꯄꯨꯡ ꯐꯥꯅ ꯇꯧꯅꯕ ꯍꯣꯠꯅꯕꯗ ꯆꯪꯉꯤꯁꯦ ꯈꯥꯡꯕ ꯈꯥꯡꯕ ꯋꯥꯠꯂꯗꯤ ꯊꯕꯛ ꯈꯨꯗꯤꯡꯃꯛ ꯑꯃꯠꯇ ꯑꯣꯏꯗ꯭ꯔꯦ ꯅꯪꯁꯨ ꯈꯪꯡꯕ ꯋꯥꯠꯂꯗꯤ ꯀꯃꯥꯏꯅ ꯊꯕꯛ ꯇꯧꯕ ꯌꯥꯗꯣꯏꯅꯣ
ꯈꯪꯗꯦꯅꯦ ꯇꯧꯔꯤꯁꯦ ꯃꯤꯠꯁꯤꯅ ꯃꯔꯣꯜ ꯑꯃ ꯇꯟꯗꯟ ꯄꯥꯏꯁꯤꯜꯂꯛ ꯏꯕ
ꯎꯝ
ꯆꯦ ꯈꯣꯠꯀꯗꯧꯅ ꯗꯥꯃꯥꯗꯝ ꯃꯔꯣꯜ ꯑꯃ ꯂꯩꯔꯤꯕ ꯇꯨꯝꯃꯒ ꯍꯦꯛ ꯂꯩꯊꯣꯛꯄ ꯋꯥꯏꯁꯪꯅ
ꯎꯝ ꯅꯪꯒꯤꯗꯤ ꯀꯩ ꯃꯊꯦꯜ ꯆꯥꯒꯦ ꯉꯁꯤ ꯁꯤꯁꯦ
ꯑꯩ ꯉꯁꯥꯏ ꯌꯦꯟ ꯊꯣꯡꯡꯕ ꯆꯥꯏꯌꯦ
ꯀꯅꯥꯅ ꯊꯣꯡꯉꯒ
ꯑꯉꯥꯡꯈ꯫ꯒꯩꯅ ꯊꯣꯡꯉꯒ ꯑꯉꯥꯡꯉꯩꯅ ꯊꯣꯡꯉꯒ ꯆꯥꯔꯦ
ꯅꯪꯅꯗꯤ ꯊꯣꯡꯗ꯭ꯔꯕ ꯀꯔꯤꯒꯤ
ꯃꯣꯏꯅ ꯊꯣꯡꯕꯂꯣꯏꯔꯝꯃꯦ
ꯉꯁꯥꯏ ꯃꯤꯒꯤ ꯄꯩꯁꯥ ꯑꯇꯣꯟꯕ ꯈꯔ ꯁꯤꯡꯗꯣꯛꯈ꯭ꯔꯦ
ꯀꯩꯅꯣ ꯍꯥꯏꯁꯤꯕꯣ ꯃꯤꯒꯤ ꯄꯩꯁꯥꯒ ꯌꯥꯝ ꯇꯣꯟꯕ꯭ꯔꯣ ꯅꯪꯕꯣ
ꯌꯥꯝ ꯇꯣꯟꯗꯦꯗ ꯃꯣꯏ ꯑꯃ ꯑꯩꯅ ꯆꯦꯛꯂꯧꯔꯨꯕ ꯃꯐꯝꯗꯣ ꯀꯩꯅꯣ ꯇꯧꯕꯖꯥꯠꯅꯤ ꯎꯝ ꯀꯩꯕꯥ ꯌꯨꯝꯁꯨ ꯁꯥꯕ ꯂꯣꯏꯔꯒ ꯑꯩꯈꯣꯏꯒꯤ ꯂꯨꯍꯣꯡꯁꯜꯂꯨꯕꯒꯤ ꯁꯦꯟꯗꯣꯏ ꯃꯌꯥꯝ ꯆꯥꯎꯅ ꯄꯨꯔꯨꯔꯕ ꯖꯥꯠꯅꯤ ꯃꯣꯏꯅ ꯏꯖꯠ ꯂꯩꯕ ꯒꯣꯚꯔꯃꯦꯟꯒꯤ ꯊꯕꯛ ꯇꯧꯕ ꯏꯃꯨꯡ ꯑꯣꯏꯕꯅꯤꯅ ꯏꯖꯠ ꯂꯩꯅ ꯊꯕꯛ ꯄꯥꯡꯊꯣꯛꯄꯗ
ꯎꯝ
ꯍꯖꯤꯟꯅꯩꯔ ꯈꯪꯔꯗꯤ ꯈꯪꯗꯦ ꯑꯗꯣ ꯈꯔꯗꯤ ꯆꯪꯈꯤꯕ ꯃꯥꯜꯂꯦ ꯃꯣꯏꯗꯣ
ꯑꯝ
ꯑꯗꯨꯅ ꯃꯤꯒꯤ ꯄꯩꯁꯥꯗꯣ ꯍꯨꯟꯕꯗ ꯇꯣꯂꯣꯞ ꯂꯥꯛ ꯏꯕ ꯄꯣꯠꯇꯨꯁꯨ ꯀꯣꯟꯅꯗ꯭ꯔꯦ ꯑꯗꯨ ꯇꯧꯗ꯭ꯔꯦꯅ ꯍꯥꯏ ꯆꯀ꯭ꯔꯤ ꯇꯧꯗꯅ ꯅꯝꯗꯅꯗꯤ ꯈꯔ ꯂꯧꯔꯨꯔꯦ
ꯎꯝ
ꯑꯗꯨꯗꯤ ꯍꯦꯟꯅ ꯇꯣꯟꯗꯦꯗ ꯑꯇꯣꯞꯄ ꯊꯧꯅꯤꯡꯉꯥꯏ ꯂꯩꯇꯦ ꯅꯨꯡꯉꯥꯏꯇ꯭ꯔꯕ ꯏꯑ
ꯎꯝ
ꯑꯗꯨꯅꯤ
ꯍ
ꯑ ꯂꯨꯍꯣꯡꯉꯕ ꯇꯥꯏꯃꯤꯡꯗꯁꯨ ꯈꯔ ꯄꯤꯌꯨ ꯈꯔ ꯄꯤꯌꯣꯅ ꯍꯥꯏꯌꯦ ꯄꯤꯗꯕ ꯇꯥꯕ꯭ꯔꯥ
ꯎꯝ
ꯑꯗꯨꯅꯤ
ꯎꯝ ꯎꯝ ꯎꯝ ꯎꯗꯦ ꯎꯗꯦ ꯎꯝ
ꯇꯥꯕ꯭ꯔꯥ ꯀꯩꯅꯣꯝꯇ ꯍꯥꯏꯖꯒꯦ ꯑꯩꯈꯣꯏꯅꯅꯦ ꯈ꯭ꯋꯥꯏꯗꯒꯤ ꯂꯨꯕ ꯊꯕꯛ ꯑꯃ ꯄꯥꯡꯊꯣꯛꯄꯗ ꯑꯩꯍꯥꯟ ꯍꯥꯟꯅ ꯇꯧꯒꯗꯕ ꯅꯤꯇꯤ ꯅꯤꯌꯝꯁꯦ ꯀꯔꯤꯅꯣ
ꯈ꯭ꯋꯥꯏꯗꯒꯤ ꯂꯨꯕꯗ ꯊꯕꯛ ꯑꯃ ꯄꯥꯡꯊꯣꯛꯄꯗ
ꯑꯥ
ꯀꯌꯥꯝ ꯂꯨꯕ ꯊꯕꯛꯅꯣ
ꯑꯦꯅꯤ ꯊꯕꯛ ꯑꯔꯨꯕ ꯑꯃ
ꯊꯕꯛꯇꯨ ꯇꯧꯕꯀꯥꯟꯗ ꯃꯥꯒꯤ ꯄꯣꯖꯤꯇꯤꯕ ꯂꯥ ꯅꯦꯒꯦꯇꯤꯞ ꯂꯥ ꯀꯔꯤ ꯂꯥꯛꯀꯅꯤ ꯍꯥꯏꯕ ꯑꯃ ꯈꯟꯕ ꯑꯃ ꯗꯔꯀꯥꯔ ꯂꯩ
ꯎꯝ
ꯑꯗꯨꯒꯤ ꯃꯇꯨꯡ ꯏꯟꯅ ꯄꯩꯁꯥ ꯆꯪꯉꯒ ꯄꯩꯁꯥ ꯆꯪꯕ ꯊꯕꯛ ꯑꯣꯏꯔꯒꯅ ꯄꯩꯁꯥ ꯂꯩꯕ ꯗꯔꯀꯥꯔ ꯂꯩ
ꯎꯝ
ꯑꯩꯒꯤ ꯊꯕꯛꯁꯤꯒꯤ ꯑꯁꯣꯏꯕꯗꯣ ꯑꯗꯨ ꯈꯪꯇꯣꯛꯄ ꯑꯗꯨꯅ
ꯑꯗꯣ ꯑꯩꯈꯣꯏꯅ ꯇꯨꯡꯒꯤ ꯑꯣꯏꯅꯅꯦ ꯈ꯭ꯋꯥꯏ ꯆꯥꯎꯈꯠꯄ ꯌꯥꯕ ꯊꯕꯛ ꯑꯃ ꯑꯩꯈꯣꯏꯅ ꯀꯥꯟꯅꯒꯗꯕ ꯍꯥꯏꯇꯥꯔꯦ ꯍꯤꯡꯕꯗ ꯃꯤꯅꯁꯨ ꯄꯥꯛ ꯇꯧꯅꯗ꯭ꯔꯤꯕ ꯊꯕꯛꯇꯤ ꯑꯣꯏꯕ ꯑꯗꯨ ꯀꯔꯤꯗ ꯑꯣꯏꯅ ꯃꯥꯏ ꯑꯣꯟꯁꯤꯜꯂꯒ ꯌꯥꯕ ꯌꯥꯏ ꯍꯥꯏꯗꯤ ꯄꯨꯟꯁꯤꯁꯦ ꯋꯥꯕꯩ ꯃꯁꯛꯅꯦꯕ ꯏꯁꯥꯒꯤ ꯑꯃ
ꯑꯋꯥꯕꯒꯤ ꯋꯥꯔꯤ ꯌꯥꯝ ꯁꯥꯔꯛꯀꯅꯨꯗ ꯇꯥꯅꯤꯡꯗꯦ ꯋꯥꯕ ꯍꯥꯢꯁꯦ ꯆꯤꯟꯗ ꯈꯥꯟꯅꯩ ꯀꯝꯄꯅꯤꯒꯤ ꯋꯥꯔꯤꯒ ꯈꯪꯗꯦꯗ ꯑꯩꯈꯣꯏꯅ ꯈꯪꯕ ꯍꯥꯏꯕꯕꯨ ꯑꯣꯛ ꯂꯣꯏꯕ ꯆꯥꯕ ꯇꯨꯝꯕ ꯑꯗꯨꯒ
ꯆꯔꯒ ꯑꯣꯛ ꯃꯆꯤꯟꯆꯥꯛ ꯊꯥꯛꯄ
ꯑꯣꯛ ꯃꯆꯤꯟꯖꯥꯛ ꯊꯣꯡꯕ ꯑꯗꯒꯤ ꯑ ꯑꯣꯛ ꯃꯆꯤꯟꯖꯥꯛ
ꯑꯃꯨꯛ ꯑꯃꯨꯛ ꯃꯆꯥ ꯄꯣꯛꯑꯝꯗꯥꯏꯗ ꯁꯦꯟꯅꯕꯤꯕ ꯑꯆꯥꯄꯣꯛꯂꯒ ꯑꯃꯨꯛ ꯂꯨ ꯌꯦꯡꯕ ꯎꯝ
ꯁꯤ ꯃꯉꯥꯏ ꯀꯩꯅꯣ
ꯑꯃꯔꯣꯝꯗꯗꯤ ꯄꯨꯟꯁꯤꯁꯦ ꯀ꯭ꯔꯤꯁ ꯎꯝ ꯎꯝ ꯎꯝ ꯑꯣꯛꯅ ꯐꯔꯦꯕ
ꯎꯝ ꯑꯣꯛꯅ ꯃꯐꯔꯦ ꯑꯣꯛ ꯊꯣꯡꯕ ꯆꯥꯕꯒꯤ ꯋꯥꯔꯤ ꯑꯣꯛ ꯂꯣꯏꯕꯒꯤ ꯋꯥꯔꯤ
ꯎꯝ ꯐꯔꯦ ꯐꯔꯦ ꯑꯗꯨꯗꯤ
ꯅꯪꯗꯤ ꯀꯔꯤꯅ ꯄꯥꯝꯕ꯭ꯔꯥ ꯅꯪꯅ ꯁꯒꯣꯜ ꯂꯣꯏꯒꯦ ꯍꯥꯏꯕ꯭ꯔꯥ
ꯑꯩꯗꯤ ꯑꯣꯛꯁꯨ ꯄꯥꯝꯃꯦ ꯌꯦꯟꯁꯨ ꯄꯥꯝꯃꯦ ꯉꯥꯅꯨꯁꯨ ꯄꯥꯝꯃꯦ ꯑꯗꯨꯒ ꯑꯔꯣꯏꯕꯗ
ꯂꯩꯐꯝꯁꯨ ꯑꯃꯁꯠꯇ ꯂꯩꯇ꯭ꯔꯦ ꯑꯌꯣ ꯎꯝ ꯎꯝ
ꯐꯔꯦ ꯐꯔꯦ ꯑꯗꯣ ꯑꯩꯗꯣ ꯇꯥꯕ꯭ꯔꯥ ꯆꯥꯛ ꯂꯣꯏꯔ ꯣꯔꯦꯅ ꯍꯥꯏꯔꯛ ꯆꯥꯛ ꯑꯃꯨꯇꯪ ꯆꯥꯊꯣꯛꯎꯈꯤꯒꯦ
ꯀꯩꯅꯣ ꯍꯥꯏꯁꯤꯕꯣ ꯆꯥꯛꯇꯣ ꯌꯥꯝ ꯊꯦꯡꯅ ꯂꯣꯏꯔꯤꯗꯣ ꯀꯃꯥꯏꯅ ꯇꯧꯔꯤꯅꯣ
ꯍꯪꯗꯦ ꯑ ꯀꯣꯜꯗ
ꯀꯩꯅꯣ ꯆꯥꯛꯈꯨꯝ ꯑꯅꯤꯗꯒ ꯆꯥꯔꯕ ꯖꯥꯠꯂꯥ
ꯎꯝ
ꯃꯇꯝꯁꯦ ꯂꯣꯏꯇꯕꯅꯤꯅꯦ ꯉꯥꯏꯈꯣꯅꯦ
ꯑ
ꯊꯦꯡꯇ꯭ꯔꯤ ꯄꯅꯤꯅꯦ ꯅꯪꯒꯤ ꯆꯥꯛꯇꯣ ꯆꯥꯛ ꯂꯣꯏꯗ꯭ꯔꯤ ꯍꯥꯏꯕꯅꯤꯅꯦ
ꯎꯝ ꯍꯣꯏ ꯍꯣꯏ ꯑꯩ ꯑꯃꯨꯛ ꯇꯧꯔꯛꯀꯦꯀꯣ ꯑꯗꯨꯗꯤ
ꯉꯥꯏꯈꯨꯕꯣ ꯒꯥꯔꯤ ꯌꯦꯟꯖꯥꯡ ꯊꯣꯡꯕ꯭ꯔꯥ ꯍꯥꯏꯔꯝꯃꯣ
ꯄꯥꯟ ꯊꯣꯡꯉꯦ ꯍꯥꯏꯔꯤꯗꯨꯗꯤ
ꯑꯣ ꯉꯁꯥꯏ ꯍꯥꯏꯈꯤꯕ꯭ꯔꯣ
ꯑ
ꯃꯄꯥꯟꯗ ꯄꯥꯈꯣꯟ ꯊꯥꯛꯄ ꯍꯋꯥꯏꯖꯥꯔ ꯊꯥꯛꯄꯗꯤ ꯍꯥꯎꯕꯅꯤꯗ
ꯄꯥꯟ ꯏꯔꯣꯟꯕ ꯄꯥꯟꯗ ꯉꯥꯔꯤ ꯑꯣꯏꯅ ꯊꯥꯈꯤ
ꯒꯥꯔꯤ ꯊꯥꯛꯂꯦ ꯄꯥꯈꯣꯟ ꯊꯥꯛꯑꯣꯅꯦ
ꯍꯣꯏ ꯍꯣꯏ
ꯑ ꯇꯧ ꯂꯩ ꯂꯥꯜꯅꯤ ꯅꯗ
ꯀꯍꯕ
ꯑꯐꯨꯜ ꯊꯥꯛꯑꯣ ꯍꯋꯥꯏꯖꯥ ꯊꯥꯛꯑꯣ
ꯑꯣ ꯑꯗꯨꯗꯣꯔ ꯏꯔꯣꯟꯕ ꯏꯔꯣꯟꯕ ꯏꯔꯣꯟꯕ ꯏꯔꯣꯟꯕ
ꯑꯩ ꯊꯧꯕꯤꯒꯦꯅꯦꯅ ꯍꯩꯇꯕ ꯃꯥꯜꯂꯤꯅꯦ
ꯍꯩꯇꯦꯅ ꯑꯃꯝꯛꯇꯪ ꯊꯣꯡꯕꯤꯌꯣ ꯄꯤꯖꯧ
ꯄꯥꯟꯒꯦꯀꯣ ꯍꯋꯥꯏ ꯇꯥꯔꯒ ꯊꯣꯡꯕꯗꯣ ꯍꯥꯎꯕꯅꯦ
ꯍꯥꯎꯋꯦ ꯑꯗꯨ ꯄꯥꯝꯃꯦ
ꯄꯤꯆꯀꯦ ꯄꯤꯆꯀꯦ ꯑꯩꯅꯀꯣ ꯅꯪ ꯄꯩꯁꯥ ꯀꯥꯞꯄꯛꯑꯣ ꯂꯩꯅꯕ ꯑꯗꯨꯒꯅꯦ ꯑꯩꯅ ꯃꯌꯥꯝꯕ ꯊꯣꯡꯉ ꯄꯨꯔꯛꯀꯦ ꯈꯤꯇꯪ ꯀꯥꯞꯂꯛꯂꯦ ꯈꯤꯇꯪ ꯃꯌꯥꯝ ꯀꯥꯞꯂꯛꯂꯦ ꯃꯌꯥꯝ ꯑꯩꯗꯤ ꯂꯥꯏꯔꯤꯛ ꯇꯝꯗꯕ ꯃꯤꯅꯤ ꯪꯅꯦ ꯅꯪꯅ ꯀꯔꯤ ꯀꯣꯂꯦꯁꯅꯣ ꯅꯪꯅ ꯍꯥꯏꯕꯗꯣ
ꯂ ꯂꯩꯛ ꯇꯝ ꯆꯤꯗ꯭ꯔꯕ
ꯑꯩ ꯂꯥꯏꯔꯤꯛ ꯇꯝꯝꯕ ꯇꯣ ꯀꯨꯏꯔꯕꯅꯤꯅꯦ
ꯑꯣ ꯐꯔꯦ ꯑꯗꯨꯗꯤ ꯂꯥꯏꯔꯤꯛ ꯇꯝꯕꯗꯣ ꯇꯣꯛꯑꯕꯅꯤꯅ ꯂꯩꯔꯤꯕ ꯍꯤꯡꯒꯣꯜꯗꯨꯗ ꯆꯥꯕ ꯌꯥꯕ ꯃꯅꯥ ꯃꯁꯤꯡ ꯊꯥꯖꯤꯟꯕ ꯂꯦꯞꯀꯅꯨ
ꯑꯗꯨꯅ ꯑꯩ ꯏꯟꯖꯥꯡ ꯊꯣꯡꯕ ꯑꯣꯏꯅ ꯆꯠꯂꯦ
ꯑꯥ ꯁꯦꯝꯕ
ꯎꯝ ꯐꯔꯦ ꯐꯔꯦ ꯊꯝꯂꯒꯦ ꯒꯨꯠ ꯅꯥꯏꯠ
ꯍꯣꯏ ꯍꯣꯏ ꯒꯨꯠ ꯅꯥꯏꯠ
ꯑ